ꯍꯜꯂꯣ ꯑ ꯇꯥꯔꯦ
ꯎ ꯎꯝ
ꯍꯧꯖꯤꯛꯇꯤ ꯁꯥꯁꯨ ꯌꯥꯝ ꯁꯥꯔꯕꯅꯤꯅ ꯁꯟꯁꯀ꯭ꯔꯤꯟꯒ ꯇꯩꯗ꯭ꯔꯗꯤ ꯌꯥꯝ ꯊꯤꯅ ꯁꯣꯛꯏ
ꯑꯣ ꯑꯁꯦꯡꯕ ꯃꯥꯏꯒꯁꯦ
ꯎꯝ ꯑꯩꯅ ꯁꯤ ꯁꯤꯒ ꯌꯥꯎꯔꯦ ꯄꯨꯡ ꯀꯥ ꯀꯥꯔꯦ ꯂꯔꯦ
ꯑꯔꯕꯤꯀꯣ
ꯎꯝ
ꯑꯩꯗꯤ ꯌꯥꯝ ꯇꯜꯂꯦ ꯑꯗꯨꯒꯨꯝꯕ
ꯀꯨꯆꯨꯈꯤ ꯆꯪꯣ ꯂꯥꯛꯄꯗꯤ ꯁꯨꯡꯉꯝ ꯉꯝꯗ꯭ꯔꯦꯕ
ꯑꯩꯗꯤꯁꯨ ꯌꯥꯎꯔꯕꯅꯤꯅ
ꯎꯝ ꯅꯨꯡꯁꯥꯅ ꯀꯥꯊꯤꯔꯛꯄ
ꯍꯣꯏ ꯏꯃꯥꯟꯅꯕ ꯑꯃ ꯂꯥꯛꯑꯦ ꯃꯥꯗꯤ ꯃꯨꯁꯨ ꯃꯨꯕꯅꯤꯅꯦ ꯑꯦꯟ ꯁꯤ ꯁꯤ ꯌꯥꯎꯔꯁꯨ ꯃꯥꯗꯤ ꯀꯦꯝ ꯍꯟꯊꯗꯤ
ꯍꯂ ꯏꯕꯒꯤ ꯍꯪꯦ ꯁꯤ ꯌꯥꯎꯔꯁꯨ ꯕꯥ ꯑꯃꯨꯛ ꯌꯦꯡ ꯉꯧꯋꯦꯖꯤꯛ ꯀꯔꯤꯝ ꯈꯪꯗꯦꯅ ꯑꯁ ꯑꯗꯨ ꯍꯥꯏꯔ ꯑꯩꯈꯣꯏ ꯏꯃꯥꯟꯅꯕꯤ ꯑꯃ ꯌꯥꯎꯔꯝꯃꯦꯕ ꯍꯥꯟꯅ
ꯎꯝ
ꯀꯤꯌꯔꯋꯤꯡ ꯍꯥꯏꯕ꯭ꯔꯥ ꯀꯩꯕ ꯑꯗꯨꯗ ꯌꯥꯎꯔꯝꯕꯅꯦꯕ
ꯎꯝ
ꯑꯗꯨꯗ ꯃꯥ ꯃꯥꯁꯦ ꯀꯣꯂꯦꯖꯁꯨ ꯌꯥꯝꯕ ꯀ꯭ꯂꯥꯁꯀꯁꯤ ꯌꯥꯎ ꯁꯪꯗ꯭ꯔꯤꯗꯨ ꯍꯦꯛ ꯌꯥꯎꯈꯤꯕꯗꯩ ꯑꯗꯨ ꯂꯩ ꯑꯗꯥ ꯂꯩꯌꯦꯅ ꯑꯗꯨꯒ ꯍꯦꯛ ꯝ ꯐꯤꯕꯝꯁꯦ ꯑꯁ ꯌꯥꯝ ꯊꯨꯅ ꯃꯨꯁꯟꯕꯅꯤꯗ ꯍꯥꯞꯇꯥ ꯑꯃ ꯖꯅꯦ ꯃꯥꯅ ꯃꯁ ꯃꯨꯁꯥꯟꯁꯦ ꯎꯝ ꯍꯣꯏꯅꯦ ꯑꯁ ꯅꯪ ꯌꯦꯡꯉꯝꯗ꯭ꯔꯦ ꯍꯥꯏ
ꯊ ꯆ ꯁꯥ ꯇ ꯊꯣꯛꯣꯔꯦ
ꯏꯜ ꯍꯥꯏꯕꯗ ꯇꯥꯟꯊꯣꯔꯛꯄꯗ ꯌꯥꯎꯔꯛꯑꯦ ꯑꯗꯨ
ꯀꯍꯤꯒꯤ
ꯀꯣꯂꯦꯖ ꯈꯔ ꯍꯥꯏꯗꯤ ꯁꯨꯃꯥꯏꯅ ꯗꯤ ꯑꯦꯝꯗ ꯇꯧꯕꯅꯦ ꯍꯥꯏꯌꯦꯕꯀꯣ
ꯑꯥ
ꯑꯗꯨꯗ ꯀꯣꯂꯦꯖ ꯃꯈꯜ ꯃꯈꯜꯒꯤ ꯌꯥꯎ ꯃꯥꯜꯂꯦ
ꯎꯝ
ꯑꯗꯨꯗ ꯀꯩꯅꯣꯒꯤ ꯀꯩ ꯄ꯭ꯔꯣꯕ꯭ꯂꯦꯝꯒꯤ ꯅꯣꯝꯗꯤ ꯑꯣꯏꯕꯅꯦꯕ ꯀꯣꯂꯦꯖ ꯑꯇꯣꯞꯄꯅ ꯁꯣꯏꯗꯤ ꯁꯣꯏꯕꯅꯦꯕ ꯑꯗꯨꯗ ꯅꯣꯏ ꯌꯥꯎꯕ ꯌꯥꯔꯔꯣꯏ ꯀꯣꯂꯦꯖ ꯑꯇꯣꯞꯄ ꯌꯥꯎꯍꯜꯂꯔꯣꯏꯅ ꯍꯥꯏꯌꯦꯗꯤꯝꯒꯤꯗꯨꯅ ꯑꯗꯨꯒꯤ ꯇꯥꯟꯊꯣꯔꯛ ꯑꯣꯗ ꯃꯥꯁꯨ ꯑꯗꯨꯝ ꯌꯥꯎꯔꯛꯑꯦ
ꯑꯣ ꯑꯣ
ꯑꯩꯅ ꯐꯔꯦ ꯐꯔꯦ ꯂꯥꯎ ꯈꯔ ꯉꯧꯅꯕ ꯑꯩ ꯌꯥꯎꯔꯣꯅꯨ ꯇꯣꯛꯑꯣ ꯍꯥꯏ ꯃꯥ ꯌꯥꯝ ꯄꯥꯝꯗꯤ ꯌꯥꯝ ꯄꯥꯝꯖꯩꯑꯕ ꯗ꯭ꯔꯦꯁꯀ ꯂꯩ ꯂꯣꯏꯔꯕꯅꯤ ꯀ ꯂꯩꯗꯅ
ꯑꯣ ꯖꯤꯄꯤꯗ ꯇꯝꯃꯤꯔꯣ
ꯍꯣꯏ ꯖꯤꯄꯤꯗ ꯇꯝꯃꯒ ꯍꯧꯖꯤꯛꯀꯤ ꯏꯔꯋꯤꯡꯗ ꯌꯥꯎꯕ
ꯑꯣ ꯑꯣ ꯎꯝ ꯑꯁ ꯑꯩ ꯑꯩꯈꯣꯏꯒꯤ ꯑꯩꯒꯤꯁꯨ ꯏꯌꯥꯔꯋꯤꯡꯗ ꯌꯥꯎꯒꯦꯅ ꯑꯗꯨꯃꯥꯏꯅ ꯈꯜꯂꯝꯕ ꯑꯩꯈꯣꯏ ꯖꯤꯄꯤꯒꯤꯅ ꯏꯌꯥꯔꯋꯤꯡ ꯂꯩꯇꯕꯒꯤ ꯑꯗꯨꯝ ꯇꯣꯛꯑꯦ ꯃꯣꯏ ꯑꯗꯨꯃꯥꯏꯅ ꯌꯥꯎ ꯈꯅꯕꯁꯨ ꯌꯥꯗ꯭ꯔꯦꯅ ꯍꯧꯖꯤꯛꯇ
ꯍꯣꯏ
ꯑꯗꯨ
ꯑꯗꯨ ꯃꯇꯝ ꯃꯥꯏ ꯃꯇꯝꯗ ꯌꯥꯔꯝꯃꯔꯣꯏ ꯇꯥꯟ ꯇꯔꯒꯦ
ꯎꯝ
ꯏꯌꯥꯔꯋꯤꯡꯁꯤꯅ ꯀꯩꯅꯣꯕ
ꯃꯣꯏꯁꯤꯅ ꯑꯦꯔ ꯐꯣꯔꯁ ꯀꯦ ꯑꯣꯏꯗꯣꯏꯅꯤ
ꯑꯣ
ꯑ ꯁꯤꯗ ꯑꯩꯈꯣꯏ ꯁꯤ ꯇꯧꯔꯤꯁꯤꯅ ꯏꯟꯐꯦꯟꯇ꯭ꯔꯤ ꯑꯥꯔꯃꯤꯒꯤ ꯑꯣꯏꯗꯣꯏꯅꯦꯕ
ꯑꯣ ꯍꯧꯖꯤꯛꯀꯤ ꯌꯥꯔꯋꯤꯡꯗꯨꯗꯅꯦꯕ ꯑꯩꯅ ꯏꯃꯥꯟꯅꯕ ꯑꯃ ꯌꯥꯎꯋꯦ ꯍꯥꯏꯗꯣ
ꯑꯣ ꯑꯣ ꯏꯃꯥꯟꯅꯕꯤ ꯌꯥꯎꯕ ꯂꯩꯌꯦ ꯃꯣꯏ ꯈꯪꯉꯝꯕꯁꯨ ꯌꯥꯏ
ꯍꯥꯉꯝꯃꯅꯤ ꯀ꯭ꯔꯤꯌꯥꯟ ꯀꯧꯕꯅꯦ ꯃꯨꯁꯂꯤꯝꯅꯦꯕ
ꯎꯝ
ꯨꯃꯨꯁꯨꯛ ꯉꯨꯕꯅꯦ ꯃꯌꯥꯝꯗꯒꯤ ꯃꯥꯅ ꯏꯇꯣꯟ ꯇꯣꯡꯉꯥꯜꯂꯝꯅꯦ ꯑꯩ ꯈꯪꯉꯦ
ꯍꯝ ꯍꯝ ꯍꯝ
ꯀꯅꯥꯅꯣ ꯐꯣꯟ ꯑꯃ ꯑꯗꯨꯝ ꯇꯧꯔꯛ ꯂꯩꯔꯤꯅꯦ ꯖꯒꯣꯏꯒꯤꯗꯣ ꯑꯣꯏꯔꯝꯗꯧ ꯃꯥꯜꯂꯦ ꯁꯤꯁꯦ
ꯖꯒꯣꯏꯒꯤ
ꯑꯣ
ꯎꯝ
ꯖꯒꯣꯏꯒꯤ ꯑꯩꯅ ꯏꯟꯇꯔꯚꯤꯌꯨ ꯑꯃ ꯊꯥꯖꯤꯟꯈꯤꯕꯅꯦꯕ
ꯎꯝ
ꯑꯗꯨ ꯃꯣꯏꯅ ꯏꯟꯇꯔꯚꯤꯌꯨ ꯇꯧꯔꯛꯄꯩ ꯃꯇꯝꯗꯣ ꯍꯥꯏꯔꯛ ꯑꯗꯨ ꯍꯥꯏꯔꯛꯄ ꯃꯥꯜꯂꯦ
ꯆꯤꯌꯦ ꯖꯒꯣꯏ ꯁꯥ ꯍꯩꯕ꯭ꯔꯣ
ꯍꯩꯇꯦ ꯇꯝꯗꯣꯏꯅꯦ
ꯑꯣ ꯑꯣ ꯍꯝ ꯍꯝ ꯍꯝ ꯅꯪ ꯖꯀꯣꯏꯔꯣꯝꯗ ꯑꯣꯏꯅ ꯆꯠꯂꯒꯦꯕ
ꯑꯁ ꯀꯩꯅꯣ ꯁꯨꯝ ꯍꯩꯅꯤꯡꯕ ꯑꯗꯣ ꯑꯉꯥꯡꯋꯥꯉꯩꯗꯤ ꯁꯨꯝ ꯄꯥꯝꯃꯦꯕ ꯖꯒꯣꯏꯁꯦ ꯑꯗꯣ ꯇꯝꯒꯦꯗꯤ ꯁꯨꯡꯐꯪ ꯐꯪꯉꯛꯇꯕ ꯑꯗꯩ ꯏꯂꯚꯦꯟ ꯇꯨꯌꯦꯜ ꯂꯣꯏꯔ ꯇꯝꯈꯤꯗꯣꯏꯁꯨ ꯀꯃꯥꯏꯅ ꯇꯝꯗꯣꯏꯅꯣ ꯁꯨꯝ ꯆꯔꯥꯡ ꯈꯔꯥꯡꯅꯔꯤꯉꯩꯗꯅꯦ ꯍꯟꯗꯛꯇꯤ ꯃꯃꯥꯡ ꯆꯍꯤꯩ ꯑꯗꯨꯁꯨ ꯅꯪ ꯍꯧꯗ꯭ꯔꯦ ꯋꯥꯏꯁꯦ
ꯎꯝ
ꯇꯜꯜꯂꯤ ꯏꯗ ꯑꯗꯨꯁꯨꯣ
ꯎꯝ ꯎꯝ
ꯑꯗꯣ ꯍꯟꯗꯛꯁꯨ ꯅꯪꯉꯨꯗ꯭ꯔꯕꯅꯦ ꯑꯗꯨꯒ ꯑꯦꯛꯖꯥꯝ ꯂꯣꯏꯔꯛꯄꯩ ꯃꯇꯥꯡꯗꯨꯗ ꯅꯪꯅꯕꯅ
ꯑ ꯃꯣꯏꯁꯤ ꯆꯍꯤ ꯀꯌꯥ ꯇꯝꯗꯣꯏꯅꯣ ꯃꯣꯏꯁꯨ
ꯀ ꯑꯍꯨꯝ
ꯑꯣ ꯃꯣꯏꯁꯨ ꯃꯌꯥꯝꯌꯥꯝ ꯂꯩ ꯃꯥꯅꯦ ꯀꯣ ꯀ꯭ꯂꯁꯤꯛ ꯀꯦꯜ ꯑꯗꯨ ꯑꯗꯨ
ꯎꯝ ꯑꯗꯨ ꯃꯌꯥꯝ ꯇꯝꯗꯣꯏꯅꯦ
ꯆꯁ ꯅꯪꯒꯤꯁꯨ ꯂꯦꯡꯌꯥꯅ ꯐꯪꯉꯛꯑꯕ ꯑꯣꯀꯦ ꯃꯣꯏ ꯉꯁꯤꯒꯤ ꯃꯣꯏ ꯃꯅꯤꯄꯨꯔꯤꯒꯤ ꯀꯩꯅꯣ ꯇꯧꯕꯗꯣ
ꯎꯝ ꯎꯝ
ꯍꯜꯂꯣ
ꯑꯥ
ꯑꯗꯨꯗꯨꯒꯤ ꯕꯥꯕꯖꯦ
ꯇꯌꯦ ꯇꯌꯦ
ꯑꯣ ꯃꯤꯁꯅ ꯁꯥꯔꯤ ꯁꯦꯠꯂꯣ ꯅ ꯆꯤꯆꯦꯗ ꯍꯪꯉꯝꯃꯦ ꯍꯥꯏꯕꯗꯣ
ꯑꯥ
ꯑꯗꯨꯗꯣ ꯏꯃꯥꯟꯅꯕꯤ ꯑꯃ ꯃꯥ ꯌꯥꯎꯋꯦꯕ ꯑꯗꯨꯒ ꯃꯥ ꯂꯥꯏꯔꯤꯛ ꯐꯪꯉ ꯂꯥꯛꯑꯦ
ꯑꯣ ꯐꯌꯦ ꯐꯥꯏ
ꯀꯩꯅꯣ ꯁꯤ ꯄꯁꯤꯗꯤ ꯕꯦꯡꯒꯣꯂꯤ ꯉꯥꯛꯇ ꯅꯪ ꯄꯥꯕꯁꯨ ꯊꯣꯛꯑꯦ ꯎꯝ ꯃꯅꯤꯄꯨꯔꯤ ꯅꯠꯇꯦ ꯃꯩꯇꯩ ꯃꯌꯦꯛ ꯅꯠꯇꯤ
ꯑꯁ ꯃꯣꯏꯗꯤ ꯑꯍꯟ ꯀꯩꯅꯣ ꯇꯧꯕꯅꯦ ꯃꯣꯏꯗꯤ ꯑꯍꯟ ꯑꯁ ꯊꯧꯔꯝ ꯃꯌꯥꯝ ꯂꯩ ꯗꯅ ꯑꯗꯨ ꯃꯣꯏꯅ ꯏꯔꯛꯄꯅꯤꯅ
ꯎꯝ ꯃꯣꯏꯁꯦ ꯑꯅꯤ ꯊꯣꯛꯅ ꯏꯌꯦꯦ ꯑꯍꯥꯟꯕꯗ ꯕꯦꯡꯒꯣꯂꯤꯒꯤ ꯁꯔꯨ ꯑꯃ ꯑꯗꯨꯒ
ꯇꯦꯃꯦ ꯁꯔꯨꯡ
ꯎꯝ ꯎꯝ
ꯕꯦꯡꯒꯣꯂꯤ ꯍꯩꯍꯧꯗꯕꯁꯦ ꯑꯗꯨꯝ ꯕꯦꯔꯥ ꯀ ꯂꯩꯔꯦꯄꯣ ꯑꯩꯈꯣꯏꯁꯦ ꯃꯩꯇꯩ ꯃꯔꯌꯦꯛꯣꯏ ꯕꯦꯡꯒꯣꯂꯤ ꯃꯔꯩ ꯈꯪꯗꯪ ꯅ꯭ꯌꯨꯁꯄꯦꯄꯔ ꯄꯥꯕꯗ ꯑꯣ ꯑꯗꯨꯅꯦ ꯍꯥꯏꯁꯦ ꯄꯤꯛꯆꯔ ꯌꯦꯡꯉ ꯇꯣꯛꯑꯦꯗꯣ
ꯑ ꯌꯦꯠꯄꯇ ꯍꯥꯏ ꯌꯥꯉꯒ ꯍ ꯍ ꯁꯦꯛꯃꯥꯏꯗ ꯄꯣꯛꯄ ꯁꯤꯕ ꯁꯦꯛꯃꯥꯏꯒꯤ ꯃꯇꯥꯡꯗꯧꯔꯁꯤꯅ ꯆꯆꯦ ꯑꯗꯨ ꯁꯦꯛꯃꯥꯏ ꯗꯩꯅꯦ ꯍꯥꯏꯕ꯭ꯔꯣ ꯍꯜꯂꯣ ꯆꯦꯆꯦ ꯂꯝ ꯗꫭ ꯀꯩꯍꯕ
ꯑꯩꯈꯣꯏꯔꯥ
ꯑꯥ
ꯑꯩꯈꯣꯏꯗꯤ ꯂꯝꯕꯣꯏ ꯈꯣꯡꯅꯥꯡꯈꯣꯡ ꯍꯥꯏ
ꯑꯣ ꯑꯣ ꯑꯣ ꯍ ꯂꯄ ꯈꯅ ꯀ
ꯁꯦꯛꯃꯥꯏꯗꯅ ꯀꯈꯣꯏꯏꯅꯤ ꯍꯣꯏ ꯂꯩ
ꯑꯣ ꯃꯣꯏꯁꯦ ꯁꯦꯛꯃꯥꯏꯒꯤ ꯂꯝꯒꯤꯒꯨꯝꯕ ꯃꯥꯜꯂꯦ ꯃꯣꯏꯒꯤ ꯔꯤꯁꯔꯁ ꯕꯨꯛꯅꯦꯕ
ꯑꯣ ꯑꯣꯏꯔꯝꯅꯦ ꯑꯗꯨꯗꯤ
ꯎꯝ ꯍꯣꯏ ꯁꯦꯛꯃꯥꯏꯗ ꯄꯣꯛꯄꯁꯤꯕ ꯑꯩꯍꯥꯎ
ꯎꯝ
ꯑ ꯑꯩ ꯐꯔꯦꯕꯂ ꯁꯔ ꯎꯝ
ꯂꯥꯏꯔꯤꯛꯁꯦ ꯇꯝꯊꯈ꯭ꯔꯛꯑꯒꯗꯤ ꯑꯗꯨꯗꯤ ꯑ ꯑꯧ ꯇꯝ ꯇꯔ ꯀꯪꯉꯨꯗ
ꯔꯤꯁꯔꯁꯀ ꯇꯧꯗꯅ ꯏꯁꯀꯣꯂꯔꯒ ꯌꯥꯝ ꯇꯂꯦ ꯏꯗꯤꯁꯨ ꯂꯥꯏꯔꯤꯛ ꯃꯌꯥꯝ ꯌꯥꯝ ꯄꯥꯔꯝꯅꯦ ꯃꯣꯏꯁꯦ
ꯎꯄꯥꯥꯗ꯭ꯔꯗꯤ ꯀꯩꯅꯦ ꯑꯗꯨꯗꯒꯤ ꯃꯣꯏꯒꯤ ꯁꯦꯁꯦꯁ ꯏꯔꯏꯅꯤ ꯃꯣꯏ
ꯎꯝ ꯎꯝ
ꯁꯤꯕꯗꯁꯨ ꯂꯥꯏꯔꯤꯛ ꯂꯥꯏꯔꯤꯛꯁꯤꯗꯩ ꯗꯥꯏꯔꯦꯛ ꯁꯤꯜꯂꯒꯁꯨ ꯑꯃꯨꯛ ꯏ ꯌꯥꯄꯣꯠꯇꯦ
ꯎꯝ
ꯇꯪꯔ ꯌꯥꯅꯤ
ꯃꯇꯝꯁꯨ ꯌꯥꯝ ꯆꯪꯉꯅꯤ
ꯆꯪꯉꯤꯅꯤ ꯀꯥꯏꯅ ꯑꯗꯨꯅ ꯑꯩꯈꯣꯏꯅ ꯕꯨꯠꯅꯤꯒ ꯂꯧꯁꯤꯜꯂꯨꯔꯒ ꯑꯩꯈꯣꯏꯁꯨꯗꯥ ꯑꯃ ꯂꯩꯌꯦ
ꯎꯝ ꯅꯪ ꯈꯪꯉꯝꯒꯗ꯭ꯔꯥꯗꯤ ꯈꯪꯗꯦ ꯐꯦꯁꯕꯨꯛꯇꯒ ꯁꯥꯏꯟꯇꯤꯐꯤꯛ ꯌꯦꯡꯒ ꯑꯗꯨꯝ ꯄꯣꯠꯂꯔꯨꯔꯒ ꯑꯗꯨꯝ ꯂꯣꯜ ꯂꯩꯕ ꯅꯨꯄꯥ ꯑꯃ ꯂꯩꯕꯅꯤ
ꯀꯪꯂꯥ ꯈꯪꯗꯤꯌꯦ
ꯑꯦ ꯀꯦꯁ ꯃꯉꯥꯡ ꯍꯥꯏꯅ ꯕꯤꯎ ꯌꯥꯗꯕꯅꯦ ꯍꯥꯏꯕ ꯗꯨ ꯅꯨꯄꯥꯗꯣ
ꯎꯝ
ꯁꯤꯒꯤ ꯄꯥꯟꯕꯤ ꯑꯁꯤ ꯇꯧꯔꯥꯛ ꯑꯗꯨꯝ ꯍꯧꯔꯛꯑꯗꯕꯅꯦ ꯑꯗꯣ ꯍꯧꯖꯤꯛꯇꯤ ꯈꯔ ꯐꯥꯎꯕꯨ ꯐꯥꯎꯔꯦ ꯃꯥ ꯎꯝ ꯃꯥꯗꯤ ꯊꯥꯏꯅꯗꯤ ꯍꯧꯅꯅꯦ ꯄꯥꯝꯔꯛꯏꯁꯦ ꯑꯗꯨꯒꯨꯝꯕ ꯌꯥꯝ ꯄꯥꯝꯃꯛ
ꯎꯝ
ꯑꯗ ꯑꯩꯅꯒ ꯕꯣꯠꯅꯤꯒ ꯂꯧꯁꯤꯁꯜꯂꯦ ꯃꯥꯅ ꯑꯁ ꯂꯣꯏꯁꯤꯜꯂꯣ ꯂꯣꯏꯁꯤꯜꯂꯣ ꯑꯩꯠ ꯁꯤꯝꯕꯤꯁꯨ ꯂꯣꯏꯁꯤꯜꯂꯣ ꯑꯗꯨꯒ ꯔꯤꯁꯔꯁ ꯇꯧꯅꯕ ꯑꯗꯨꯝ ꯍꯥꯏꯕ ꯃꯥꯅꯗꯤ ꯑꯩꯅꯗꯤ ꯁꯣꯝꯗ ꯁꯤꯁ ꯇ ꯂꫭꯏꯁꯜꯂ ꯒꯦꯅ ꯈꯜꯂꯤꯕ
ꯎꯝ
ꯃꯥꯗꯤ ꯂꯣꯏ ꯗ꯭ꯔꯣꯕꯅꯦꯕ ꯆꯍꯤ ꯑꯅꯤꯔꯥ ꯔꯤ ꯔꯤꯁꯔꯁ ꯇꯧꯔꯤꯅꯦ ꯃꯥꯁꯨ
ꯎꯝ ꯎꯝ ꯀꯩ ꯀꯩ ꯑꯆꯥꯕꫭꯠ ꯄꯤꯔꯛꯀꯦ ꯁꯤꯜꯄꯥ ꯁꯦꯟꯋꯤꯁꯀ ꯁꯦꯟꯋꯤꯁꯀ ꯌꯦꯜꯜꯂꯤꯍꯦ ꯌꯥꯝ ꯆꯥꯎꯈꯠꯂꯤꯍꯦ ꯃꯣꯏꯗꯤ ꯆꯥꯒ ꯁꯦꯟꯋꯤꯁꯀ ꯇꯧꯔꯦ ꯎꯝ ꯎꯝ ꯍꯥꯎꯋꯦ
ꯌꯥꯝ ꯆꯥꯎꯈꯠꯂꯦꯅꯦ ꯃꯣꯏ ꯃꯤꯇꯤꯡꯗꯨꯗꯤ ꯗꯨ ꯁꯦꯟꯋꯤꯁꯀ ꯄꯤꯔꯗꯤ
ꯑꯣ ꯁꯦꯟꯋꯤꯁ ꯑꯃ ꯃꯝ ꯌꯦꯟ ꯃꯥꯂꯦ ꯃꯣꯏꯁꯦ
ꯎꯝ ꯐꯩꯌꯦ ꯐꯩ
ꯑꯗꯨꯅꯦ ꯑꯩꯅ ꯌꯥꯝ ꯆꯥꯎꯈꯠꯂꯦ ꯃꯣꯏꯁꯦ ꯍꯥꯏꯁꯦ ꯍ
ꯄꯨꯡ ꯀꯌꯥꯗꯩ ꯍꯧꯕꯅꯣ ꯃꯣꯏ ꯃꯤꯇꯤꯡꯗꯣ
ꯄꯨꯡ ꯑꯅꯤꯗꯩ ꯍꯧꯅꯦꯅ ꯍꯥꯏꯕꯅꯦ ꯎꯝ
ꯇꯥꯗꫭꯔꯦ ꯑꫭꯏꯠ
ꯎꯝ ꯑꯥ ꯑꯩꯈꯣꯏ ꯖꯤꯄꯤꯒꯤ ꯑꯣꯖꯥꯅꯒ ꯑꯣꯖꯥꯠꯂꫭ ꯁꯤ ꯐꯣꯡꯉꯤꯁꯤꯕꫭ
ꯑꯣꯏꯔꯝꯃꯣꯏꯗ ꯑꯗꯨꯗꯤ ꯃꯣꯏꯒꯤ ꯑꯩꯈꯣꯏ ꯖꯤ ꯕꯤꯌꯣꯖꯥꯕꯨ ꯌꯥꯎꯕ ꯌꯥꯎꯔꯝꯃꯣꯏ ꯇꯥꯟꯖꯥꯔꯗꯤ
ꯌꯥꯁꯀꯜ ꯈ꯭ꯋꯥꯏꯔꯥꯛꯗ ꯇꯥꯏꯕꯪ
ꯂꯥꯏꯔꯤꯛ ꯐꯣꯡꯕꯒꯤ ꯑꯣꯏꯔꯝꯅꯦꯕ ꯃꯣꯏꯒꯤ ꯔꯥꯏꯇꯔꯈꯩꯗꯣ
ꯑ
ꯇꯔꯦ ꯑꯃꯃꯝ ꯐꯣꯡꯕ ꯈꯨꯗꯤꯡꯒꯤ ꯃꯣꯏ ꯃꯤꯇꯤꯡ ꯇꯧꯕꯅꯦ ꯑꯗꯨꯅ ꯑꯣꯏꯔꯝꯅꯤ
ꯑ ꯑ ꯭ꯁ ꯀꯨꯜ ꯈ꯭ꯋꯥꯥꯏ ꯔꯥꯛꯄ ꯃꯥꯥꯏ
ꯃꯃꯤꯡ ꯍꯥꯏꯗꯕ꯭ꯔꯣ ꯌꯥꯏ ꯁ꯭ꯀꯨꯜꯗꯨꯔꯣ ꯃꯃꯤꯡꯁꯦ
ꯑꯥ ꯌꯥꯁꯀꯨꯔ ꯈ꯭ꯋꯥꯏꯔꯥꯛꯨꯝ ꯑꯣꯏꯗꯣꯏꯅꯤ ꯃꯃꯤꯡꯁꯦ
ꯌꯥ ꯌꯥ ꯍ ꯑꯣ ꯑꯗꯨꯣꯖꯏ ꯊꯥꯃꯒ
ꯑꯥ